ꯍꯂꯣ
ꯇꯥꯔꯦ ꯇꯥꯔꯦ
ꯅꯪꯒꯥꯍꯇꯥ ꯗꯦꯕꯥ ꯃꯥꯏꯗ ꯋꯥ
ꯌꯥꯏ ꯅꯣꯏ ꯑꯗꯨꯝ ꯋꯥꯔꯤ ꯁꯅꯕ ꯁꯅ ꯌꯥꯠꯇꯅ
ꯁꯨꯗ
ꯃꯤ ꯃꯃꯤꯡ ꯀꯧꯗꯕ ꯑꯗꯨ ꯀꯥꯎꯅꯤ ꯃꯤ ꯃꯃꯤꯡ ꯀꯧꯗꯕ ꯑꯗꯨ ꯀꯥꯎꯅꯤ
ꯑꯐ ꯂꯩꯀꯀꯣ
ꯑ ꯅꯤꯃ ꯃꯥꯂ ꯆꯈꯦꯕꯥꯏꯃꯣ
ꯗꯨꯏ ꯗꯗꯨꯕꯏ
ꯄ ꯃꯤꯅꯤꯠ ꯇꯔꯥꯅꯤꯅꯤꯄꯥꯥꯏ ꯑꯩ ꯁꯥꯟꯅꯗꯣꯏꯁꯦ ꯀꯩ ꯃꯔꯝꯒꯤ ꯑ ꯌꯥꯔꯅ
ꯌꯅ ꯀꯧꯗꯦꯕ ꯍꯥꯏꯒ ꯄꯥꯎꯈꯩꯁꯨ ꯀꯩꯅꯣ
ꯏꯝ ꯃꯤ ꯉꯥꯎꯄꯩꯔꯀꯣ ꯃꯤ ꯀꯈ
ꯍꯦꯜꯃꯦꯠꯇꯠꯇꯤ ꯂꯩꯕ꯭ꯔꯥ ꯍꯂꯣ ꯍꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯇꯥꯟꯅꯗ꯭ꯔꯕ ꯀꯩꯝ ꯇꯧꯔꯦꯅꯦꯍꯦ
ꯀꯊ ꯍꯥꯏꯒ ꯀꯩ ꯆꯔꯣ ꯑꯗꯨꯃꯥꯏꯅ ꯈꯤꯇꯪ ꯍꯟꯖꯤꯜꯂꯝꯕꯗꯤ ꯌꯥꯅꯤ ꯍꯥꯏꯕ ꯃꯌꯣꯟꯗꯣ ꯈꯤꯇꯪ ꯀꯨꯝꯊꯕ ꯌꯥꯝ ꯀꯨꯝꯊꯗꯕꯤꯗ ꯋꯥ
ꯀꯤꯔꯃꯤ ꯂꯩ ꯁꯥꯕꯤꯅꯤꯗ ꯇꯗ ꯋꯥꯉꯥꯡꯁꯤ ꯇꯥꯕꯤꯗ꯭ꯔꯕꯣ ꯑꯌꯥꯝꯕ ꯃꯇꯝꯗ ꯑꯗꯨꯝ ꯇꯥꯟꯅꯗ꯭ꯔꯦ ꯑꯩꯅ ꯑꯗꯨꯝ ꯍꯟꯖꯤꯟ ꯍꯟꯖꯤꯟ ꯇꯧꯒꯟꯕꯔꯥ ꯅꯠꯇ꯭ꯔꯒ ꯀꯔꯤ